ꯑ
ꯍꯣꯏ ꯇꯕ꯭ꯔꯣ ꯏꯆꯦ
ꯍꯣꯏ ꯇꯥꯏꯌꯦ ꯇꯥꯏꯌꯦ
ꯀꯔꯤ ꯇꯧꯔ ꯂꯩꯕ꯭ꯔꯣ
ꯍꯧꯖꯤꯛꯇꯤ ꯀꯔꯤꯁꯨ ꯇꯧꯗꯦ ꯅꯨꯡꯗꯥꯡꯅꯤꯅ ꯑꯗꯨꯝ ꯐꯝꯔꯒ ꯂꯩꯕꯅꯤ ꯏꯅꯥꯎ ꯅꯨꯄꯤꯗꯤ
ꯏꯅꯧ ꯅꯪꯒꯤ ꯏꯅꯧ ꯅꯨꯄꯤꯁꯨ ꯐꯝꯔ ꯂꯩꯌꯦ ꯋꯥꯔꯤ ꯁꯥꯔꯒ
ꯍꯧꯖꯤꯛ ꯏꯆꯦ ꯇꯨ ꯋꯥꯔꯤ ꯀꯥꯥꯟꯅ ꯁꯔ ꯂꯩꯌꯦ
ꯑꯣ ꯑꯗꯨ ꯑꯌꯨꯛ ꯑ ꯅꯨꯡꯊꯤꯟꯗ ꯃꯥꯒꯤ ꯃꯥꯒꯤ ꯊꯕꯛ ꯆꯠꯂꯒ ꯑꯁꯤ ꯅꯨꯡꯗꯥꯡꯗ ꯂꯣꯏꯅ ꯄꯨꯟꯕꯅꯤꯅ ꯋꯥꯔꯤ ꯁꯥꯕꯗꯨ
ꯑꯣꯏ ꯑꯁ ꯃꯤ ꯑꯃꯕꯨꯁꯨ ꯋꯥꯔꯤ ꯁꯥꯕ ꯐꯪꯗ꯭ꯔꯦ ꯐꯣꯟꯗ ꯋꯥꯔꯤ ꯁꯥꯃꯟꯕꯩ ꯀꯃꯥꯏꯅ ꯇꯧꯕ꯭ꯔꯥꯁꯨ ꯈꯪꯗ꯭ꯔꯦ ꯑꯩꯈꯣꯏꯁꯦ ꯂꯩꯃꯤꯟꯅꯔꯒ
ꯃꯤ ꯑꯃꯅ ꯍꯧꯖꯤꯛ ꯆꯥꯛ ꯆꯥꯒꯅꯤ ꯑꯃꯅ ꯇꯥꯔꯒꯅꯤ ꯑꯉꯥꯡꯁꯤꯡꯁꯦ ꯌꯦꯡꯔ ꯂꯩꯌꯦ ꯑꯩꯈꯣꯏꯅ ꯇꯨꯃꯤꯟꯅ ꯂꯩꯑꯣ ꯍꯥꯏꯕꯒꯤ
ꯑꯉꯥꯡꯁꯤꯡꯕꯁꯨ ꯅꯨꯡꯁꯤꯌꯦꯅꯦ
ꯃꯣꯏꯁꯦ ꯀꯔꯤꯅꯣ ꯇꯤꯕꯤꯔ ꯀꯔꯤꯅꯣ ꯍꯥꯡꯕꯤꯌꯨ ꯎꯝ
ꯑꯗꯨꯅꯦ ꯑꯩꯈꯣꯏ ꯑꯉꯥꯡꯁꯤꯡꯁꯦ ꯑꯁ ꯀꯔꯤ ꯀꯔꯤꯅꯣ ꯇꯧꯔꯛꯂꯦ ꯏꯅꯦ ꯇꯤꯚꯤꯁꯨ ꯌꯦꯡꯅꯤꯡꯗꯕ
ꯑ
ꯍꯣꯏ ꯌꯦꯡꯃꯟꯔꯗꯤ ꯌꯦꯡꯅꯤꯡꯗꯕꯅꯤ ꯁꯦ ꯏꯅꯥꯎꯅꯨꯄꯤ ꯅꯨꯄꯤꯁꯦ ꯉꯁꯤꯗꯤ ꯅꯨꯡꯊꯤꯟꯗꯁꯨ ꯑꯗꯨꯝ ꯕꯤꯖꯤ ꯇꯧꯔꯒ ꯂꯩꯕ꯭ꯔꯣ
ꯉꯁꯤ ꯑꯩ ꯈꯔ ꯕꯤꯖꯤ ꯇꯧꯋꯦ ꯍꯣꯏ ꯑꯗꯨ ꯅꯪꯒꯤ ꯅꯪꯒꯤ ꯏꯆꯥ ꯅꯨꯨꯄꯤꯗꯣ
ꯍꯣꯏ
ꯃꯥꯒꯤ ꯃꯥꯒꯤꯗꯨꯁꯨ ꯑꯩ ꯇꯧꯕ
ꯎꯝ
ꯇꯧꯋꯦ ꯑꯗꯨ ꯑꯁꯤ ꯁꯨꯗ꯭ꯔꯤꯉꯩꯗ ꯇꯧꯕ ꯌꯥꯗꯕꯀꯣ ꯑꯗꯨꯒꯤ ꯑꯗꯨ ꯇꯣꯛꯑꯦ ꯑꯁꯤ ꯃ ꯄꯥꯏꯌꯦ ꯑꯗꯨꯒ ꯑꯃꯨꯛꯀ ꯇꯧꯔꯒ ꯂꯩꯌꯦ ꯉꯁꯤꯁꯦ ꯑꯩ ꯐꯖꯅ ꯇꯧꯋꯦ
ꯕꯖꯥꯔꯗ ꯐꯥꯝꯔꯒ ꯃꯇꯝ ꯈꯔ ꯐ꯭ꯔꯤ ꯂꯩꯕꯀꯥꯟꯗ ꯇꯧꯒꯦ ꯍꯥꯏꯅ ꯇꯧꯕꯗ ꯌꯥꯗꯕꯀꯣ ꯑꯗꯨ ꯑ ꯇꯧꯕ ꯌꯥꯗꯕꯒꯤ ꯑꯗꯨꯝ ꯑꯩ ꯇꯣꯛꯈ꯭ꯔꯦ ꯑꯃꯨꯛ ꯄꯥꯏꯔꯛꯇ꯭ꯔꯦ ꯑꯗꯨ ꯑꯩꯅ ꯏꯟꯇ꯭ꯔꯦꯁ ꯂꯩꯕ ꯀꯥꯟꯗ ꯑꯗꯨꯝ ꯐꯣꯟꯗꯨ ꯌꯥꯗ꯭ꯔꯗꯤ ꯑꯩꯁꯦ ꯑꯃꯨꯛ ꯊꯥꯝꯂꯗꯤ ꯈꯔ ꯈꯔ ꯀꯨꯏꯅ ꯀꯨꯏꯅ ꯊꯝꯈ꯭ꯔꯕꯅꯦꯕ
ꯎꯝ
ꯑ ꯑꯗꯨꯒꯤ ꯑꯩꯁꯦ ꯑꯩꯒꯤ ꯑꯩꯒꯤꯗꯃꯛꯁꯦ ꯌꯥꯝ ꯂꯩꯔꯤꯕꯅꯤ ꯇꯧꯅꯤꯡꯉꯥꯏ
ꯑꯥ ꯑꯥ ꯀꯌꯥꯒꯨꯝꯕ ꯂꯩꯔꯤꯕ꯭ꯔꯣ
ꯑꯣ ꯇꯔꯥ ꯍꯦꯟ ꯇꯔꯥ ꯍꯦꯜꯂꯤꯌꯦ
ꯑꯁ ꯌꯥꯗ꯭ꯔꯦꯍꯦ ꯑꯗꯨꯗꯤ
ꯑꯣ
ꯑꯗꯨ ꯀꯥꯏꯗꯦꯗ ꯅꯪ ꯍꯌꯦꯡꯒꯨꯝꯕ ꯀꯣ ꯐꯖꯅ ꯐꯖꯅ ꯇꯧꯔꯒ ꯂꯣꯏꯔꯅꯤꯗ
ꯑꯣ ꯑꯗꯨ ꯁꯤ ꯍꯧꯖꯤꯛꯁꯦ ꯑꯃꯨꯛ ꯂꯩꯔꯒ ꯑꯥ ꯃꯤ ꯐ꯭ꯔꯤ ꯇꯧꯕ ꯂꯩꯔꯗꯤ ꯑꯃꯨꯛ ꯀꯣꯜ ꯇꯧꯕ ꯌꯥꯒꯦꯔꯥ ꯍꯥꯏꯅ
ꯍꯣꯏ ꯏꯅꯧ ꯌꯥꯕꯅꯦ ꯑꯁꯤ ꯂꯣꯏꯔꯒ ꯀꯣ ꯒ꯭ꯔꯨꯞꯇ ꯃꯤ ꯊꯤꯌꯣ
ꯎꯝ ꯎꯝ
ꯒ꯭ꯔꯨꯞꯗ ꯃꯤ ꯊꯤꯔꯒ ꯀꯣ
ꯎꯝ ꯑꯗꯨ ꯑꯥ ꯑꯩꯈꯣꯏꯒꯤ ꯅꯪꯒꯤ ꯅꯆꯦ ꯒꯤ ꯀꯔꯤꯅꯣ ꯃꯥꯒꯤ ꯍꯁꯕꯦꯟꯒꯤꯗꯨꯗꯤ ꯀꯔꯝ ꯇꯧꯋꯦ
ꯑꯩꯆꯦꯅ ꯍꯧꯖꯤꯛ ꯋꯥꯔꯤ ꯁꯥꯔꯒ ꯂꯩꯌꯦ ꯑꯗꯨꯗ
ꯑꯥ ꯑꯥ ꯑꯥ ꯑꯣꯏꯕ꯭ꯔꯥ
ꯑ ꯎꯝ ꯃꯥꯒꯤꯗꯤ ꯁꯥꯕ ꯌꯥꯗꯕꯒꯤꯀꯣ
ꯑꯥ ꯫
ꯑꯗꯨꯗ ꯁꯔꯒ ꯂꯩꯌꯦ ꯃꯥꯅꯥ꯫
ꯑꯥ ꯑꯥ꯫
ꯃꯥꯁꯨ ꯉꯁꯤ ꯃꯥꯒꯤ ꯗꯨꯀꯥꯟꯗꯨꯁꯨ ꯁꯤꯠꯇꯦ ꯍꯥꯏꯌꯦ ꯫ ꯑꯗꯨ ꯑꯪꯀꯜꯁꯨ ꯅꯥꯕ ꯃꯥꯒꯤ ꯅꯨꯄꯥ ꯫ ꯎꯝ ꯐꯥꯗ꯭ꯔꯤꯕ ꯑꯗꯨꯒꯤ ꯃꯥꯁꯦ ꯇꯨꯝꯔꯒ ꯂꯩꯌꯦ ꯫ ꯑꯗꯨ ꯏꯆꯦꯅ꯫ ꯑ ꯍꯪꯉꯣ꯫
ꯑ ꯃꯥꯒꯤꯁꯤ ꯃꯥꯒꯤ ꯑ ꯍꯛ꯫ ꯆꯪꯗꯣ ꯐꯥ ꯑ ꯁꯥꯕ꯭ꯔꯥ꯫ ꯃꯥꯒꯤ ꯇꯦꯝꯄ꯭ꯔꯦꯆꯔ ꯑꯣ ꯑꯣ ꯑꯗꯨ ꯅꯣꯏ ꯍꯤꯗꯥꯛ ꯍꯤꯗꯥꯛꯇꯤ ꯄꯥꯔꯝꯒꯅꯤꯅ ꯍꯤꯗꯥꯛ ꯆꯥꯗꯦ
ꯍꯤꯗꯥꯛꯇꯤ ꯑꯁꯤꯗ ꯏꯅꯝꯃꯒ ꯏꯆꯦ ꯌꯦꯡꯁꯤꯟꯕ ꯃꯥꯜꯂꯦ
ꯑꯣ ꯑꯣ
ꯑꯗꯣ ꯎꯝ ꯑꯩꯈꯣꯏꯗꯤ ꯃꯔꯛ ꯃꯔꯛꯇꯗꯤ ꯑꯥ ꯑꯩꯈꯣꯏꯒꯤ ꯍꯛꯆꯥꯡꯗꯨ ꯁꯥꯔꯗꯤ ꯀꯔꯤꯅꯣ ꯑꯩꯈꯣꯏꯒꯤ ꯂꯣꯟꯗ ꯀꯨꯞꯐꯥꯏ ꯍꯥꯏꯅ ꯑꯃ ꯂꯩꯕꯗꯨ ꯃꯅꯥꯗꯣ
ꯍꯣꯏ ꯇꯥꯏ ꯍꯣꯏ
ꯑꯣ ꯑꯗꯨꯒꯤ ꯃꯅꯥꯒ ꯆꯅꯝꯒ ꯑꯗꯨꯝ ꯃꯤꯛꯁ ꯇꯧꯔꯒ ꯑꯥ ꯆꯥꯊꯥꯎꯒ ꯃꯤꯛꯁ ꯇꯧꯔꯒ ꯑꯥ ꯁꯤ ꯕꯇꯥꯛꯇ ꯍꯥꯞꯇ꯭ꯔꯗ ꯗꯤ ꯑꯗꯨꯝ ꯐꯥꯕꯅꯦ ꯃꯔꯛ ꯃꯔꯛꯇꯗꯤ
ꯑꯣ ꯄꯣꯛꯐꯥꯏ ꯀꯣꯛ ꯀꯣꯛꯐꯥꯏꯒ ꯆꯅꯝ ꯃꯤꯛꯁ ꯇꯧꯔꯒ ꯀꯗꯥꯏꯗ ꯍꯥꯞꯀꯦ ꯍꯥꯏꯕ ꯃꯈꯥꯗꯔꯣ ꯂꯣꯏꯔꯦꯍꯦ ꯅꯪꯁꯨ
ꯑꯗꯨꯒꯨꯝꯕ ꯃꯔꯥꯛ ꯃꯔꯥꯛꯛꯇ ꯍꯥꯞꯔꯗꯤ ꯐꯕꯅꯤ ꯏꯆꯦꯅ ꯏꯆꯦꯅ ꯗꯨꯝ ꯍꯥꯏꯕꯅꯦ ꯏꯆꯦꯅ ꯑꯗꯨꯀꯣ ꯑꯩꯈꯣꯏꯕꯨꯗꯤ ꯑꯗꯨꯝ ꯑꯗꯨ ꯍꯥꯞꯄꯣ ꯍꯥꯏꯅ ꯍꯥꯞꯄꯀꯥꯟꯗ ꯃꯔꯛ ꯃꯔꯛꯇꯗꯤ ꯐꯥꯏꯌꯦ
ꯑ ꯑꯗꯨ ꯏꯆꯦꯕꯨ ꯍꯥꯏꯒꯦ ꯑꯩ ꯑꯩꯗꯤ ꯍꯥꯏꯅꯤꯡꯗ꯭ꯔꯦ
ꯁꯥꯕꯗꯤ ꯁꯥꯕꯅꯤ ꯅꯥꯕꯅꯦ ꯑꯣꯏꯔꯁꯨ ꯑꯗꯨꯝ ꯐꯥꯕꯅꯤꯗ
ꯑꯣ ꯑꯗꯨ ꯅꯪꯅ ꯍꯥꯏꯕꯁꯦ ꯀꯣꯛꯐꯥꯏꯅꯦ ꯑꯗꯨꯒ ꯆꯅꯝꯅꯦ ꯑꯗꯨꯒ ꯊꯧ ꯍꯥꯏꯕ꯭ꯔꯥ
ꯍꯣꯏ ꯆꯊꯥꯎꯁꯨ ꯍꯥꯞꯄ ꯌꯥꯕꯅꯦ ꯃꯁꯇꯥꯔꯠ ꯑꯣꯏꯜꯗꯨ
ꯑꯣ ꯑꯣ ꯆꯠ ꯆꯠ ꯆꯥ
ꯎꯝ ꯑꯗꯨ ꯑꯗꯨ ꯅꯠꯇ꯭ꯔꯁꯨ
ꯑꯗꯨ ꯅꯠꯇ꯭ꯔꯁꯨ ꯀꯦꯔꯣꯁꯤꯟꯒꯨꯝꯕꯁꯨ ꯍꯥꯞꯄꯦ ꯑꯗꯨ ꯀꯦꯔꯣꯁꯤꯟꯗꯤ ꯌꯥꯝ ꯅꯥꯏ ꯑꯩꯈꯣꯏ ꯈꯥꯡꯕ ꯉꯝꯗꯕꯅꯤ
ꯑꯣ ꯑꯣ ꯎꯝ
ꯅꯣꯏꯔꯣꯝꯗꯁꯨ ꯅꯨꯡ ꯆꯨꯔꯣꯏꯀꯣ ꯍꯧꯖꯤꯛꯇꯤ
ꯍꯧꯖꯤꯛꯇꯤ ꯅꯣꯡ ꯆꯨꯗꯦꯗ ꯉꯁꯤ ꯅꯣꯡ ꯆꯨꯗꯤ ꯆꯨꯑꯦꯕ
ꯑ ꯑꯩꯈꯣꯏꯔꯣꯝꯗꯁꯨ ꯅꯨꯡ ꯆꯨꯗꯦ ꯍꯧꯖꯤꯛꯇꯤ ꯉꯁꯤꯗꯤ ꯑ ꯅꯣꯡꯗꯨ ꯐꯥꯏꯌꯦ ꯑꯩꯈꯣꯏꯔꯣꯝꯗꯗꯤ
ꯎꯝ
ꯏ ꯏꯆꯥꯅꯨꯨꯄꯤꯗꯣ
ꯎꯝ
ꯃꯥꯒꯤ ꯈꯣꯡꯎꯞꯁꯦ ꯅꯍꯥꯟ ꯁꯦꯝꯕꯗ ꯈꯔ ꯐꯔꯤ ꯍꯥꯏꯅ ꯁꯦꯝꯕꯤꯗꯕ ꯑꯗꯨ ꯉꯁꯤꯗꯤ ꯅꯣꯡ ꯍꯥꯡꯂꯗꯤ ꯐꯒꯅꯤ ꯐꯒꯅꯤ ꯍꯥꯏꯅ ꯂꯩꯕꯗ ꯑ ꯍꯧꯒꯠꯂꯒ ꯆꯥꯛ ꯆꯥ ꯇꯧꯔꯒ ꯑ ꯅꯣꯡ ꯍꯥꯡꯕꯒꯤ ꯃꯥꯅ ꯍꯔꯥꯎꯕꯅꯤ ꯉꯁꯤ
ꯑꯣ ꯑꯗꯨ ꯅꯣꯡ ꯆꯨꯗꯦ
ꯅꯨꯡ ꯆꯨꯗꯦ ꯉꯁꯤꯗꯤ ꯑꯌꯨꯛꯇ ꯀꯣ ꯑ ꯑꯌꯨꯛ ꯉꯟ ꯇꯥꯗ ꯈꯔ ꯆꯨꯕ ꯑꯗꯨꯗ ꯇꯣꯛꯈ꯭ꯔꯦ ꯑꯩꯈꯣꯏ ꯆꯥꯛ ꯆꯥ ꯇꯣꯛꯄꯗ ꯗꯤ ꯑꯃꯨꯛ ꯆꯨꯗꯔꯦ ꯍꯧꯖꯤꯛ ꯐꯥꯎꯕ ꯑꯗꯨꯝ ꯅꯨꯡꯗꯨ ꯐꯥꯔꯤ
ꯑ ꯑ ꯑ ꯑ ꯐꯩꯅꯦ ꯐꯩꯅꯦ ꯑꯗꯨ ꯏꯁꯤꯡꯗꯤ ꯀꯃꯥꯏ ꯇꯧꯔꯤ ꯏꯁꯤꯡꯗꯤ ꯐꯖꯅ ꯂꯥꯛꯄ꯭ꯔꯣ
ꯏ ꯏꯁꯤꯡꯗꯣ ꯍꯣꯏ ꯑꯗꯨ ꯑꯗꯨꯝ ꯃꯔꯛ ꯃꯔꯛꯇ ꯂꯥꯛꯄꯒꯤ ꯏꯁꯤꯡꯗꯤ ꯂꯩ ꯏꯁꯤꯡ ꯏꯁꯤꯡꯗꯣ ꯑꯗꯨ ꯅꯨꯡ ꯆꯨꯕꯒꯤ
ꯈꯔ ꯑꯁꯤ ꯌꯨꯝꯗꯁꯨ ꯑꯗꯨꯝ ꯄꯥꯏꯅꯤꯡꯉꯥꯏꯗꯤꯀꯣ ꯂꯦꯇ꯭ꯔꯤꯟꯒꯨꯝꯕ ꯀ꯭ꯔꯤ ꯀ꯭ꯔꯥ ꯑꯗꯨꯗꯤ ꯄꯥꯏꯅꯤꯡꯉꯥꯏꯁꯨ ꯂꯩꯕ ꯑꯗꯨ ꯑ ꯑꯗꯨ ꯑꯥꯗ ꯄꯥꯏꯞꯇꯁꯨ ꯈꯔꯥ ꯗꯤ ꯂꯥꯛꯑꯦ ꯑꯗꯨꯒꯤ ꯅꯨꯡ ꯅꯨꯡꯗꯤ ꯑ ꯑꯩ ꯁꯤ ꯁꯤꯡꯗꯤ ꯂꯩꯌꯦ
ꯅꯣꯏꯁꯨ ꯏꯁꯤꯡꯗꯤ ꯂꯥꯛꯔꯝꯒꯅꯤꯅ ꯌꯨꯝꯗ
ꯌꯨꯝꯗ ꯍꯣꯏ ꯉꯁꯤ ꯏꯁꯤꯡ ꯂꯥꯛꯑꯦ ꯑꯗꯨ ꯏꯁꯤꯡ ꯂꯥꯛꯄ ꯀꯥꯟꯗ ꯑꯩꯈꯣꯏ ꯂꯥꯏꯠ ꯂꯥꯛꯇꯕ ꯑꯗꯨꯒꯤ ꯃꯣꯇꯣꯔꯗꯣ ꯆꯤꯡꯕ ꯌꯥꯗꯕ ꯑꯗꯨ ꯏꯁꯤꯡ ꯂꯥꯛꯄꯗꯤ ꯂꯥꯛꯄꯅꯦ ꯉꯁꯤ ꯈꯔ
ꯑ ꯑ
ꯑꯗꯨꯒ ꯑ ꯏꯁꯤꯡ ꯂꯥꯛꯑꯦ ꯑꯃꯨꯛꯀ ꯑ ꯅꯣꯡꯁꯨꯨ ꯆꯨꯑꯦ ꯑꯗꯨ ꯒꯤ ꯉꯁꯤꯗꯤ ꯏꯁꯤꯡ ꯂꯩꯗꯤ ꯂꯩꯌꯦ
ꯑꯣ ꯑꯣꯥ ꯍꯣꯏ ꯍꯣꯏ
ꯌꯥꯝ ꯐꯕꯅꯦ ꯂꯥꯛꯇ꯭ꯔꯗꯤ ꯏꯁꯤꯡ ꯂꯥꯎꯕ ꯑꯩꯈꯣꯏꯅꯀꯣ
ꯑꯥ
ꯏꯁꯤꯡ ꯂꯧꯔꯗꯤ ꯌꯥꯝ ꯇꯥꯡꯉꯦ ꯋꯥꯟ ꯊꯥꯎꯖꯟ ꯂꯤꯇꯔ ꯑꯗꯨꯗ ꯊ꯭ꯔꯤ ꯍꯟꯗ꯭ꯔꯦꯠ ꯄꯤꯕꯅꯦ ꯑꯗꯨꯗꯤ ꯑꯩꯈꯣꯏꯗꯤ ꯃꯤ ꯌꯥꯝꯕꯅꯤꯅ ꯑꯗꯨꯝ ꯆꯠꯄꯅꯤꯀꯣ
ꯑꯣ ꯋꯥꯟ ꯊꯥꯎꯖꯟ ꯂꯤꯇꯔ ꯗ ꯊ꯭ꯔꯤ ꯍꯟꯗ꯭ꯔꯦꯗ ꯄꯤꯔꯗꯤ ꯅꯣꯏ ꯃꯤꯌꯥꯝꯅ ꯐꯤ ꯁꯨꯔꯗꯤ ꯑꯃꯨꯛ ꯂꯣꯏꯒꯤꯅꯤꯀꯣ ꯑꯗꯨ ꯅꯣꯡ ꯆꯨꯕ ꯀꯥꯟꯗꯗꯤ ꯎꯝ ꯏꯁꯤꯡꯗꯣ ꯐꯖꯅ ꯂꯥꯎꯅꯤꯡꯉꯥꯏ ꯇꯧꯋꯣ
ꯍꯣꯏ ꯑꯗꯨꯝ ꯇꯧꯕꯅꯤ
ꯎꯝ
ꯇꯦꯡꯀꯤꯒꯨꯝꯕ ꯐꯖꯕ ꯁꯦꯝꯕꯤꯔꯗꯤ ꯐꯥꯒꯗꯕ ꯑꯗꯨ ꯑꯩꯈꯣꯏ ꯗ꯭ꯔꯥꯝ ꯉꯥꯛꯇꯅꯤꯕꯀꯣ ꯑꯗꯨꯅꯤ ꯑꯗꯨꯁꯨ ꯊꯨ ꯊꯨꯅ ꯆꯠꯄ ꯑꯗꯨ ꯍꯧꯖꯤꯛꯀꯥꯟ ꯗꯤ ꯑꯃꯨꯛꯀ ꯏꯁꯤꯡ ꯇꯥꯒꯦ ꯍꯥꯏꯕ ꯃꯥꯜꯂ‌ꯦ ꯍꯥꯏꯕꯤ ꯑ ꯍꯞꯇꯥ ꯑꯃꯗ ꯑꯅꯤ ꯅꯠꯇ꯭ꯔꯒ ꯑꯃ ꯀꯣ
ꯑꯥ
ꯎꯝ
ꯏꯁꯤꯡꯁꯨ ꯑꯃꯨꯛ ꯂꯩꯕ ꯑꯣꯏꯔꯗꯤꯀꯣ ꯑꯁꯤ ꯏ ꯑꯩꯈꯣꯏꯒꯤ ꯏꯅꯥꯎꯅꯨꯄꯤ ꯑ ꯑꯁꯤꯗ ꯂꯩꯕꯗꯨꯁꯨ ꯃꯥꯁꯨ ꯑꯗꯨꯝ ꯏꯁꯤꯡ ꯂꯩꯕꯅꯤ ꯑꯣꯏꯔꯁꯨ ꯃꯣꯏꯒꯤꯗꯤ ꯍꯣꯡꯉꯦꯗ
ꯑꯣ ꯀꯌꯥ ꯄꯤꯕ꯭ꯔꯥ ꯀꯣ
ꯑꯗꯨꯝ ꯊꯥ ꯊꯥꯗ ꯑꯗꯨꯝ ꯈꯔ ꯈꯔ ꯄꯥꯕ ꯃꯥꯜꯂꯦ ꯈꯪꯗꯦ ꯑꯩꯁꯨ
ꯑꯣ ꯊꯥ ꯊꯥꯗ ꯄꯥꯕꯁꯤꯡꯗꯤ ꯐꯥꯏꯌ‌ꯦ ꯅꯨꯃꯤꯠ ꯅꯨꯃꯤꯠꯒꯤ ꯂꯧꯕꯁꯤꯡꯗꯤ ꯌꯥꯗ‌ꯦꯅꯤ
ꯍꯣꯏ ꯅꯨꯃꯤ ꯅꯨꯃꯤꯒꯤꯗꯤ ꯇꯥꯡ ꯃꯥꯜꯂꯦꯗ ꯀꯔꯝꯃꯥꯏꯅ
ꯎꯝ ꯑꯩꯈꯣꯏꯗꯤ ꯑꯥ ꯗꯦꯜꯂꯤꯗ ꯂꯩꯕ ꯀꯥꯟꯗ ꯊꯥ ꯑꯃꯒꯤ ꯋꯥꯇꯔ ꯕꯤꯜꯁꯦ
ꯎꯝ
ꯆꯥꯃꯅꯦ ꯃꯤ ꯑꯃꯗ ꯃꯤ ꯑꯅꯤ ꯂꯩꯔꯗꯤ ꯆꯥꯅꯤ ꯑꯗꯨꯝ ꯇꯧꯕꯅꯦꯕ
ꯑꯥ ꯑꯣ
ꯑꯗꯨꯒꯤ ꯑꯁꯤꯗꯗꯤ ꯊ꯭ꯔꯤ ꯍꯟꯗ꯭ꯔꯦꯠ ꯅꯨꯃꯤꯠ ꯑꯃꯗ ꯆꯠꯈ꯭ꯔꯅꯤ ꯂꯩꯇꯕꯅꯦꯕꯀ‌ꯣ
ꯎꯝ ꯂꯤꯇ꯭ꯔꯦ ꯗ‌ꯦꯒ ꯃꯥꯟꯅꯔꯈ꯭ꯔꯦꯅꯦ ꯑꯗꯨꯗꯤ
ꯍꯣꯏ ꯎꯝ ꯑꯗꯨꯅꯦ ꯑꯗꯨ ꯏꯁꯤꯡ ꯇꯥꯔꯗꯤ ꯑꯗꯨꯝ ꯌꯥꯅꯤꯗ ꯏꯁꯤꯡ ꯈꯔ ꯂꯥꯛꯔꯗꯤꯀꯣ
ꯑ ꯏꯁꯤꯡꯗꯤ ꯑꯩꯈꯣꯏꯗꯤ ꯂꯩꯕꯨꯗꯤ ꯂꯩꯇꯕ ꯅꯤꯅ ꯎꯝ ꯑꯗꯨꯝ ꯂꯥꯛꯄꯅꯤꯅ ꯑꯗꯨ ꯑꯣꯏꯔꯁꯨ ꯑꯩꯈꯣꯏꯁꯨ ꯂꯩꯕꯒꯨꯝ ꯑꯣꯏꯕꯅꯤꯅ ꯍꯥꯎꯁꯀꯤ ꯇꯦꯛꯁꯇ꯭ꯔꯤ ꯀꯔꯤ ꯀꯔꯥ ꯇꯦꯛꯁꯗꯤ ꯌꯥꯝꯕꯅꯦ ꯑꯩꯈꯣꯏ ꯈꯨꯨꯟꯗꯁꯨ ꯏꯁꯤꯡꯗꯤ ꯏꯁꯤꯡꯅ ꯂꯩꯌꯦ ꯍꯥꯏꯕꯗꯤ ꯑꯗꯨꯝ ꯂꯩꯕꯗꯤ ꯂꯩꯇꯦ ꯑꯗꯨꯕꯨ ꯇꯦꯛꯁꯇꯤ ꯌꯥꯝꯃꯦꯗ
ꯎꯝ ꯑꯗꯨ ꯅꯣꯏ ꯒ꯭ꯌꯥꯁꯇꯤ ꯀꯃꯥꯏꯟ ꯇꯧꯔ‌ꯦ ꯏꯆꯦ ꯒ꯭ꯌꯥꯁꯇꯤ ꯐꯖꯅ ꯂꯩꯕ꯭ꯔꯣ
ꯂꯩꯌꯦ ꯑꯣꯏꯔꯁꯨ ꯉꯁꯤꯁꯦ ꯑꯥ ꯑꯁꯤ ꯇꯥꯎꯟꯒꯤ ꯑꯥ ꯗꯤ ꯇꯃꯦꯡꯂꯣꯡꯒꯤꯗꯤ ꯌꯦꯟꯅꯥꯏ ꯍꯥꯏꯌꯦ ꯒ꯭ꯌꯥꯁꯇꯣ
ꯑꯣ ꯌꯦꯟ ꯅꯥꯏ ꯍꯥꯏꯕꯗꯤ
ꯑꯣ ꯃꯣꯏꯗꯨ ꯁꯄ꯭ꯂꯥꯏ ꯇꯧꯋꯦ ꯍꯥꯏꯕ ꯑꯃꯨꯛ
ꯑꯩꯈꯣꯏꯒꯤ ꯑꯥ ꯇꯣꯁꯦꯝꯔꯣꯝꯒꯤ ꯒ꯭ꯌꯥꯁꯗꯤ ꯁꯄ꯭ꯂꯥꯏ ꯇꯧꯕ ꯑꯩꯁꯨ ꯈꯪꯍꯧꯗ꯭ꯔ‌ ꯈꯪꯗ꯭ꯔꯦ ꯇꯧꯗ꯭ꯔꯤꯕ ꯃꯥꯜꯂꯦ ꯑꯃꯨꯛ ꯄꯨꯔꯛꯇ꯭ꯔꯤꯕ ꯃꯥꯜꯂꯦ
ꯍꯣꯏ ꯍꯣꯏ ꯑꯗꯨ ꯃꯥꯜꯂꯤꯅꯦ
ꯎꯝ ꯑꯗꯨ ꯑꯩꯅ ꯏꯅꯥꯎꯅꯨꯄꯥꯕꯨ ꯈꯣꯝꯒꯦ ꯍꯥꯏꯅ ꯂꯩꯕꯅꯦ ꯑꯩꯒꯤ ꯃꯥꯁꯦ ꯕꯣꯛ ꯄꯥꯏꯕꯁꯦ ꯎꯝ ꯑꯩꯗꯨ ꯀꯦ ꯋꯥꯏ ꯁꯤ ꯇꯧꯈ꯭ꯔꯕ꯭ꯔꯥ ꯇꯧꯗ꯭ꯔꯕ꯭ꯔꯥ ꯑꯩ ꯀꯥꯎꯈ꯭ꯔꯕ ꯑꯗꯣ ꯑꯁꯤ ꯑꯩꯒꯤ ꯑꯪꯀꯥꯜꯗꯁꯨ ꯑꯃꯨꯛ ꯍꯥꯡꯕ ꯇꯥꯔꯦ
ꯑ ꯍꯣꯏ ꯀꯦ ꯋꯥꯏ ꯁꯤ ꯇꯧꯗ꯭ꯔꯗꯤ ꯌꯥꯗ꯭ꯔꯦ ꯍꯥꯏꯌꯦꯀꯣ
ꯍꯣꯏ
ꯅꯍꯥꯟ ꯑꯩꯅ ꯂꯥꯛꯄ ꯀꯥꯟꯗ ꯀꯦ ꯋꯥꯏ ꯁꯤꯗꯣ
ꯑꯣ
ꯍꯧꯕꯅꯦ ꯑꯩ ꯑꯥ ꯑꯩꯒꯤ ꯒ꯭ꯌꯥꯁ ꯕꯨꯛꯇꯣ ꯏꯆꯦ ꯏꯆꯦ ꯑꯗꯨ ꯐꯝꯕ ꯅꯨ ꯄꯤꯗ‌ꯣ ꯗꯨꯀꯥꯟ ꯐꯝꯕ ꯅꯨꯄꯤ ꯍꯣꯇꯦꯜ ꯑꯗꯨ ꯅꯨꯄꯤ ꯈꯣꯏꯅ ꯑꯩꯒꯤ ꯒꯦꯁ ꯕꯨꯛꯇꯨ ꯄꯥꯏꯕ ꯃꯥꯜꯂꯦ ꯒ꯭ꯌꯥꯁ ꯕꯨꯛ ꯑꯩꯒꯤ ꯃꯤꯡꯅ ꯄꯥꯏꯕ ꯃꯥꯜꯂꯦꯝ ꯑꯗꯨ ꯅꯍꯥꯟ ꯀꯣ ꯑꯩꯒꯤ ꯑꯩꯒꯤ ꯅꯨꯄꯥꯒꯤ ꯌꯨꯝꯅ ꯑꯩꯉꯣꯟꯗ ꯍꯪꯉꯦ ꯅꯪꯗꯤ ꯒ꯭ꯌꯥꯁ ꯕꯨꯛ ꯄꯨꯔꯛꯇ꯭ꯔ ꯇꯕ꯭ꯔꯥ ꯍꯥꯏꯅ
ꯑꯣ
ꯑꯥ ꯑꯗꯨꯒꯤ ꯑꯩꯗꯤ ꯍꯣꯏ ꯑꯩꯗꯤ ꯒ꯭ꯌꯥꯁ ꯉꯥꯛꯇ ꯄꯨꯔꯛꯑꯦ ꯒ꯭ꯌꯥꯁꯕꯨꯛꯇꯤ ꯄꯨꯔꯛꯇꯦ ꯍꯥꯏꯕ ꯑꯣ ꯅꯪ ꯗꯔꯀꯥꯔ ꯂꯩꯔ ꯂꯩꯒꯅꯤ ꯅꯪꯒꯤ ꯃꯤꯡꯗ ꯁ